ꯍꯜꯂꯣ
ꯀꯩꯗꯧꯔꯤꯅꯣ ꯍꯣꯏ ꯇꯥꯏꯌꯦ꯫ ꯇꯥꯏꯌꯦ ꯑꯣ
ꯎꯝ ꯀꯩꯗꯧꯔꯤꯅꯣ
ꯆꯥꯛ ꯆꯥꯔꯕꯣ ꯑꯩꯗꯤ ꯐꯃꯗ ꯍꯤꯞ
ꯅꯪꯗꯤ ꯆꯥꯛ ꯆꯥꯔꯕꯣ ꯀꯔꯤ ꯌꯦꯟꯖꯥꯡꯅꯣ
ꯂꯩꯌꯦ ꯇꯧꯅꯤꯡꯉꯥꯏ ꯂꯩꯇꯦ ꯃꯥꯏꯔꯦꯟ ꯆꯥꯏꯌꯦ꯫
ꯃꯣꯏꯔꯦꯅ
ꯅꯪꯗꯤ ꯍꯣꯏ
ꯎꯝ
ꯃꯥꯏꯔꯦꯟ ꯌꯦꯟꯁꯥꯡ ꯃꯥꯏꯔꯦꯟ ꯌꯦꯟꯁꯥꯡ ꯆꯥꯕꯤꯔꯒ ꯌꯥꯝ ꯇꯨꯝꯅꯤꯡꯂꯛꯑꯦ ꯅꯪꯗꯤ ꯀꯔꯤ ꯌꯦꯟꯁꯥꯡ ꯆꯥꯕ꯭ꯔꯣ? ꯑꯩꯈꯣꯏ ꯆꯥꯕꯗꯨꯗꯤ ꯍꯥꯎꯋꯦ ꯅꯞ ꯅꯞ ꯂꯥꯎꯔꯒ
ꯎꯝ ꯑꯩꯁꯨꯒꯣ ꯅꯍꯥꯟ ꯕꯖꯥꯔꯗ ꯂꯩꯕꯒ ꯂꯩꯕꯗꯣ ꯑꯩ ꯅꯍꯥꯟ ꯕꯖꯥꯔ ꯂꯩꯔꯀꯥꯟꯗꯀꯣ ꯎꯝ ꯌꯥꯝ ꯍꯥꯎꯗꯕ ꯑꯗꯨ ꯈꯔ ꯈꯔꯗꯤ ꯍꯥꯎꯋꯦ꯫
ꯎꯝ ꯑꯩꯈꯣꯏꯒꯤꯗꯨꯗꯤ ꯍꯥꯎꯋꯦ ꯉꯁꯤ ꯆꯥꯕꯗꯣ ꯆꯤꯡꯒꯤꯅꯦ꯫
ꯅꯣꯏꯅ
ꯆꯤꯒꯤꯅꯦ ꯅꯠꯇꯦ ꯆꯤꯒꯤꯤꯅꯦ ꯑꯩꯈꯣꯏꯒꯤ ꯊꯥꯕ ꯑꯗꯨ ꯄꯥꯟꯗ꯭ꯔꯤꯗ ꯃꯇꯣꯟ ꯈꯤꯇꯪ ꯊꯣꯛꯄꯗ ꯉꯥꯏꯔꯦ ꯑꯥ ꯆꯤꯡꯗꯒꯤ ꯃꯤꯅ ꯂꯩꯔꯛꯄꯅꯦ ꯃꯤꯅ ꯂꯩꯕꯤꯕꯅꯦ
ꯎꯝ ꯈꯣꯏꯗꯤ ꯀ ꯀꯣꯕꯤ ꯆꯞꯄꯔꯒ ꯀꯪꯉꯧ ꯑꯂꯨꯒ ꯕ꯭ꯂꯦꯇ꯭ꯔꯤꯒ ꯈꯥꯃꯦꯟ ꯈꯥꯕꯗꯣ ꯑꯗꯨꯝ ꯉꯥꯎꯔꯒ ꯆꯥꯏ ꯊꯥꯡꯖꯤꯡ ꯊꯥꯡꯖꯤꯡ ꯃꯔꯣ ꯃꯦꯠꯄꯒ
ꯅꯪꯒꯤ ꯅꯪꯗꯤ ꯏꯟꯁꯥꯡ ꯃꯊꯦꯛ ꯌꯥꯝ ꯌꯥꯝ ꯁꯦꯝꯃꯦꯀꯣ ꯊꯕꯛ ꯌꯥꯝ
ꯑꯩꯗꯤꯁꯨ ꯁꯦꯝꯕꯅꯦ ꯑ ꯑꯗꯨꯣ ꯃꯪ ꯃ ꯀꯅꯦꯗ ꯇꯥꯂꯗꯤꯁ ꯍ ꯂꯩ ꯌꯥꯁꯨꯣ ꯌꯨꯝꯗ ꯂꯩꯕ꯭ꯔꯣ ꯅꯨꯡꯉꯥꯏꯕ꯭ꯔꯣ ꯇꯥꯕ ꯍꯦꯜꯂꯣ ꯇꯥꯕ꯭ꯔꯣ ꯇꯥꯕ꯭ꯔꯣ ꯇꯕ ꯍꯜꯂꯣ ꯇꯥꯕ꯭ꯔꯥ
ꯇꯥꯕ꯭ꯔꯣ
ꯑꯣꯝ
ꯅꯪꯒꯤ ꯅꯦꯠꯋꯥꯛꯅꯔ ꯑꯩꯒꯤ ꯅꯦꯠꯋꯥꯛꯅꯔ ꯒ꯭ꯌꯥꯟ ꯇꯥꯗꯦ ꯁꯥꯥꯕ꯭ꯔꯣ
ꯇꯥꯏ
ꯅꯪ ꯀꯔꯤ ꯇꯧꯔꯒ ꯂꯩꯔꯤꯅꯣ
ꯍꯥꯥ
ꯊꯕꯛ ꯇꯧꯕ꯭ꯔꯣ
ꯇꯧꯗꯦ ꯑꯩ ꯃꯄꯥꯟꯗ ꯂꯩꯩ ꯅꯪꯕꯤꯂ ꯍꯁꯥ ꯇ ꯃꯁꯤꯦ
ꯅꯪ ꯐꯤꯁꯨ
ꯅꯪꯗꯣ ꯉꯁꯤ ꯂꯧ ꯆꯠꯇꯕ꯭ꯔꯣ
ꯆꯠꯇꯦ
ꯀꯔꯤ ꯇꯧꯔꯦ ꯅꯗ꯭ꯔꯕꯣ
ꯕ꯭ꯔꯣ
ꯎꯝ
ꯑꯩꯈꯣꯏꯒꯤ ꯂꯧꯗꯣ
ꯍꯣꯏ
ꯑꯩꯈꯣꯏꯒꯤ ꯅꯨꯄꯥ
ꯐꯖ ꯇꯑꯗꯦꯗ ꯇꯥꯕ꯭ꯔꯣ ꯇꯥꯕ꯭ꯔꯣ ꯎꯝ
ꯍꯣꯏ ꯅꯪꯒꯤ ꯅꯦꯠꯋꯥꯛꯇꯣ ꯅꯨꯡꯉꯥꯏꯇꯕ ꯃꯥꯜꯂꯦꯕ ꯅꯪ ꯃꯐꯝ
ꯍꯣꯏ ꯈꯔ ꯅꯨꯡꯉꯥꯏꯇꯦ ꯑꯩꯒꯤ ꯈꯣꯟꯖꯦꯜꯁꯤ ꯇꯥꯕ꯭ꯔ
ꯌꯦꯡꯉꯣ ꯍꯥꯏꯕ ꯅꯪꯗꯣ